ꯍꯜꯂꯣ ꯍꯜꯂꯣ
ꯍꯣ
ꯑꯧ ꯀꯩꯗꯧꯔꯤꯒꯦ ꯇꯥꯏꯌꯦ ꯇꯥꯏꯌꯦ ꯇꯥꯏ ꯐꯖꯅ ꯇꯥꯏꯌꯦ
ꯑꯣ ꯑꯩꯒꯤ ꯄꯣꯊꯥꯔꯤꯅꯦ ꯍꯣꯏ
ꯑꯣ ꯉꯁꯥꯏ ꯀꯗꯥꯏ ꯆꯠꯀꯦ
ꯑꯩꯗꯣ ꯕꯖꯥꯔꯗ ꯉꯥꯇꯪ ꯀꯔꯤ ꯀꯔꯤꯅꯣꯃ ꯂꯩꯔꯨꯕ ꯏꯟꯁꯥꯡ ꯆꯥꯅꯕ ꯂꯩꯇ꯭ꯔꯦꯅ
ꯑꯣ ꯐꯩꯌꯦꯅꯦ ꯑꯩ ꯑꯩꯗꯤ ꯁꯇꯔꯗꯦꯔꯁ ꯐꯥꯏꯗꯦꯗꯔꯥ ꯆꯠꯂꯦ ꯑꯩꯁꯨ ꯕꯖꯥꯔꯗ ꯁꯤꯕꯣꯜ ꯑꯣ ꯀꯔꯤ ꯀ꯭ꯔꯥ ꯂꯩꯌꯦ
ꯑꯣ ꯑꯗꯨ ꯑꯣꯏꯔꯗꯤ ꯊꯥ ꯑꯃꯒꯤ ꯂꯩꯁꯤꯜꯂꯕ ꯅꯪ
ꯅꯣꯛꯅꯤꯡꯉꯦꯗ ꯍꯋꯥꯏ ꯍꯋꯥꯏꯗ ꯑ ꯗꯥꯜ ꯂ‌ꯩꯌ‌ꯦ ꯑꯗ
ꯑꯝ
ꯍꯋꯥꯏꯁꯦ ꯑꯗꯨ ꯃꯅꯤꯄꯨꯔꯤꯗ ꯀ꯭ꯔꯤ ꯀꯧꯕ꯭ꯔꯥ ꯑ ꯆꯤꯡꯂꯧꯗ ꯂꯩꯕꯗꫭ ꯑ‌ꯦ ꯅꯠꯇꯦ ꯑ ꯆꯤꯂꯧꯗ ꯍꯧꯕꯗꯣ ꯂꯧ ꯑꯁꯥꯡꯕ ꯅꯠꯇꯕ ꯂꯧ ꯑ ꯂꯧ ꯑ ꯀꯩ ꯍꯥꯏꯗꯧꯅꯣ ꯂꯣꯏꯔꯀꯥꯟꯗ
ꯑꯝ
ꯎꯝ ꯀꯔꯥ ꯍꯦꯛꯄꯗꯣ
ꯀꯔꯤꯔꯣꯅ‌ꯦ ꯆꯛꯋꯥꯏꯔꯣ ꯆꯛꯋꯥꯏ
ꯍꯦ ꯍꯦ ꯅꯠꯇꯦ ꯑꯗꯨꯗꯣ ꯂꯩꯌ‌ꯦ ꯑꯗꯨ ꯀꯦꯖꯤ ꯀꯦꯖꯤ ꯑꯃ ꯂꯩꯌꯦ ꯑꯗꯨ ꯀꯦꯖꯤꯗ ꯋꯥꯟ ꯇꯦꯟ ꯄꯤ ꯑꯦ ꯋꯥꯟꯔꯥ ꯄꯤꯌ‌ꯦ ꯑꯦ ꯑꯗꯨꯁꯨ ꯈꯔ ꯂꯩꯔꯤ ꯃꯔꯨ ꯃꯔꯨ ꯍꯣꯏ
ꯑꯗꯣꯗꯤ ꯆꯛꯋꯥꯏ ꯑꯣꯏꯔꯝꯅꯤꯗ ꯀꯔꯤ ꯀꯔꯤ ꯀꯔꯤꯒ ꯆꯛꯋꯥꯏꯅꯦ ꯆꯛꯋꯥꯏꯅꯦ
ꯑꯣ ꯑꯣ ꯍꯣ ꯍꯣ ꯍꯣꯏ ꯑꯣꯔꯝꯒꯅꯤ ꯑꯣꯔꯝꯒꯅꯤ ꯑꯗꯨꯗꯤ ꯍꯣꯏ ꯍꯣꯏ ꯍꯣꯏ
ꯑ ꯑꯥ ꯏꯔꯣꯟꯕꯁꯨ ꯆꯥꯏꯌꯦ
ꯍꯣ ꯍꯣ ꯍꯣꯏ
ꯁꯧꯒ꯭ꯔꯤ ꯑꯀꯪꯕꯒ
ꯍꯣꯏ ꯍꯣꯏ ꯍꯣꯏ ꯑꯗꯨꯅꯤꯅꯦ ꯑꯗꯨꯅꯤꯅꯦ ꯆꯨꯝꯃꯤꯅꯦ ꯅꯪꯁꯦ ꯌꯥꯝ ꯍꯩꯌꯦꯅꯦ ꯍꯣꯏ ꯍꯣꯏ ꯑꯗꯨ ꯑꯗꯨ ꯌꯥꯝ ꯍꯥꯎꯋꯦ ꯑꯩꯒꯤꯗꯤ
ꯑꯗꯨꯗꯣ ꯁꯧꯒ꯭ꯔꯤ ꯑꯀꯪꯕꯗꯣ
ꯍꯣꯏ ꯍꯣꯏ
ꯑꯀꯥ ꯑꯗꯨꯒ ꯎꯝ ꯑꯃꯦꯠꯄ ꯃꯣꯔꯣꯛ ꯃꯦꯠꯄ ꯆꯥꯕꯗꯣ ꯍꯥꯎꯋꯦ
ꯍꯣꯏ
ꯆꯥꯗꯕ꯭ꯔꯥ
ꯑꯦ ꯑꯗꯨ ꯆꯥꯏꯌ‌ꯦꯗ ꯑꯗꯨ ꯒ ꯁꯤꯡꯗꯣ ꯁꯤꯡ
ꯑꯥ
ꯑꯗꯣ ꯁꯤꯡꯗꯣ ꯁꯨꯔꯒ ꯑꯗꯨꯝ ꯊꯝꯕ ꯃꯗꯨ ꯌꯥꯝ ꯍꯥꯎꯕꯅ‌ꯦ ꯑꯗꯨ ꯃꯃꯟ ꯍꯣꯡꯉꯦ ꯍꯣꯏ
ꯑꯩꯗꯤ ꯂꯩꯔꯒꯗꯤ ꯆꯥꯗꯦ ꯈꯪꯗꯦ ꯃꯤꯅ ꯄꯤꯕꯤꯕ ꯌꯥꯝ ꯂꯩꯌꯦ
ꯍꯣꯏ ꯑꯗꯣ ꯍꯥꯎꯕꯅꯦ ꯑꯗꯨꯒ ꯀꯨꯀꯔꯗ ꯀꯥꯝꯃꯒꯅꯦ ꯑꯗꯨꯃꯥꯢ ꯊꯣꯡꯉꯣ ꯑꯗꯨꯒ ꯀꯦ ꯖꯤ ꯀꯦ ꯖꯤꯗ ꯋꯥꯟ ꯍꯟꯗ꯭ꯔꯦꯠ ꯑꯣꯔ ꯋꯥꯟ ꯇꯦꯟ ꯄꯤꯕꯅꯦ
ꯑꯗꯨ ꯑꯣꯏꯔꯗꯤ ꯍꯟꯗꯛꯁꯦ ꯍꯣꯡꯕ ꯑꯣꯏꯔꯝꯒꯅꯤ ꯍꯥꯟꯅꯗꯤ ꯍꯧꯖꯤꯛ ꯍꯣꯡꯕ ꯃꯇꯝ ꯍꯧꯖꯤꯛꯁꯦ ꯃꯥꯒꯤ ꯃꯇꯝ ꯑꯣꯏꯕꯒꯤ ꯑꯣꯏꯔꯝꯒꯅꯤ
ꯑꯀꯪꯕꯅꯦ ꯑꯩ ꯍꯥꯏꯁꯦ
ꯑꯥꯎ ꯑꯧ ꯈꯪꯉꯦ
ꯁꯤꯠ ꯈꯛꯇ ꯑꯈꯪꯕ ꯑ ꯎꯝ ꯀꯩꯅꯣꯗ ꯂꯩꯕꯅꯦ ꯀꯔꯤ ꯍꯥꯏꯗꯣꯏꯅꯣ ꯑꯁꯤ ꯅꯒꯥꯝꯃꯄꯥꯜꯒꯤ ꯑꯣꯄꯣꯖꯤꯠꯇ ꯑꯄꯣꯖꯤꯠꯇ ꯃꯌꯥꯡꯁꯤꯡ ꯂꯩꯕꯗꯣ ꯁꯦꯀꯦꯟ ꯍꯦꯟ ꯃꯐꯝ ꯂꯩꯕꯗꯣ ꯑꯗꯨ ꯑꯗꯨꯒꯤ ꯔꯥꯏꯠ ꯁꯥꯏꯠꯇ ꯂꯩꯕꯗꯣ ꯎꯝ ꯔꯥꯏꯠ ꯁꯥꯏꯠꯇ ꯂꯝꯕꯤ ꯅꯥꯀꯟ ꯑꯃꯗ ꯅꯥꯀꯟ ꯑꯃꯔꯣꯝꯗ ꯂꯩꯕꯗꯣ ꯎꯝ ꯑꯗꯨꯗ ꯍꯣꯡ
ꯑꯣ ꯅꯪ ꯅꯪꯗꯤ ꯏꯟꯁꯥꯡ ꯂꯩꯕ ꯌꯥꯝ ꯍꯩꯗꯧ ꯃꯥꯜꯂꯦ ꯑꯗꯨꯗꯤ
ꯋꯥꯟ ꯍꯟꯗ꯭ꯔꯦꯠ ꯅꯣꯡꯅꯤꯡꯑꯦꯍꯦ
ꯑꯁꯦꯡꯕ ꯍꯥꯏꯔꯒ ꯌꯦꯟꯁꯥꯡꯒꯤ ꯔꯦꯠꯁꯨ ꯈꯪꯉꯦ ꯀꯔꯤ ꯀꯔꯤ ꯆꯥꯔꯗꯤ ꯍꯥꯎꯋꯦ ꯍꯥꯏꯕꯁꯨ ꯈꯪꯉꯦ
ꯑꯗꯨꯝ ꯊꯣꯡꯉꯒ ꯂꯩꯕꯅꯤꯗ ꯍꯣꯏ ꯑꯗꯨꯝ ꯊꯣꯡꯉꯒ ꯂꯩꯕꯅꯤꯅ ꯈꯔꯗꯤ ꯈꯪꯗꯤ ꯈꯪꯉꯦ
ꯑꯣ ꯑꯗꯨ ꯑꯣꯢꯔꯗꯤ ꯅꯨꯄꯤ ꯊꯤꯕ ꯌꯥꯔꯦ ꯅꯪ ꯅꯨꯄꯤ ꯊꯤ ꯊꯤꯔꯕꯣ ꯊꯤꯗ꯭ꯔꯤꯕꯣ ꯊꯤꯔꯣ ꯌꯥꯔꯦ ꯑꯁ ꯅꯪꯒꯤ ꯅꯨꯄꯤꯗꯣ ꯌꯥꯝ ꯅꯨꯡꯉꯥꯏꯒꯅꯤ
ꯅꯨꯡꯉꯥꯏꯂꯔꯣꯏꯗ ꯅꯨꯡꯉꯥꯏꯍꯟꯅꯟꯅꯉꯥꯏ ꯍꯩꯇꯦꯗ ꯑꯩ
ꯅꯪ ꯅꯪꯅ ꯆꯥꯛ ꯌꯦꯟꯁꯥꯡ ꯑꯗꯨꯝ ꯊꯣꯡꯕꯤꯔꯗꯤ ꯅꯨꯡꯉꯥꯏꯔꯅꯤꯅꯦ ꯌꯥꯕ ꯅꯠꯇ꯭ꯔꯣ
ꯑꯩ ꯑꯩ ꯈꯠꯇ ꯎꯝ ꯑꯩ ꯈꯛꯇꯪ ꯊꯣꯡꯉꯔꯣꯏꯗ ꯔꯣꯇꯦꯁꯟ ꯂꯩꯒꯅꯤ ꯑꯦ ꯑꯩꯁꯦ ꯏꯚꯤꯅꯤꯡꯗ ꯊꯣꯡꯒꯅꯤ ꯑꯗꯨꯒ ꯃꯥꯕꯨ ꯃꯣꯔꯅꯤꯡꯗ ꯊꯣꯡꯍꯟꯒꯅꯤ
ꯑꯣ ꯍꯣꯢꯅꯦ ꯑꯗꯨꯁꯨ ꯀꯥꯏꯗꯦ ꯑꯗꯨ ꯑꯣꯏꯔꯁꯨ ꯑꯗꯣ ꯅꯨꯄꯥ ꯈꯔꯗꯤ ꯑꯩ ꯅꯨꯄꯤ ꯊꯤꯔꯕꯅꯦ ꯑꯩꯒꯤ ꯅꯨꯄꯤꯅ ꯂꯣꯏꯅ ꯊꯕꯛ ꯏꯃꯨꯡꯒꯤ ꯊꯕꯛ ꯂꯣꯏꯅ ꯃꯥꯅ ꯇꯧꯒꯗꯕꯅꯦ ꯑꯩꯗꯤ ꯅꯨꯄꯥꯅꯦ ꯑꯩꯗꯤ ꯆꯥꯅꯤꯡꯉꯥꯏ ꯈꯛꯇꯪꯅꯤ ꯍꯥꯏꯕ ꯋꯥꯈꯜ ꯃꯣꯠ ꯑꯗꯨꯒꯨꯝꯕ ꯂꯩꯕ ꯂꯩꯌꯦꯗꯅ
ꯍꯣꯏ ꯂꯩꯌꯦ ꯂꯩꯌꯦ ꯂꯩꯌꯦ
ꯑꯗꯣ ꯅꯪꯗꯤ ꯂꯩꯔꯝꯃꯔꯣꯏ ꯅꯪ ꯄꯨꯅꯤꯡ ꯑꯗꯨ ꯅꯪ ꯅꯪ ꯑꯗꯨ ꯍꯧꯖꯤꯛꯇꯤ ꯄꯥꯈꯪ ꯑꯣꯏꯕꯒꯤ ꯍꯥꯏꯔꯤꯅꯦꯕ ꯑꯗꯨꯗ ꯅꯪ ꯅꯨꯄꯤ ꯊꯤꯔꯒ ꯅꯨꯄꯤ ꯊꯤꯔꯗꯤ ꯅꯪ ꯅꯨꯄꯤꯕꯨ ꯊꯕꯛ ꯂꯣꯏꯅꯃꯛ ꯇꯧꯍꯟꯗꯧ ꯃꯥꯜꯂꯦ
ꯑꯣꯏꯔꯔꯣꯏꯗ ꯑꯩ ꯑꯩꯒꯤ ꯐꯤꯔꯣꯜ ꯑꯩ ꯎꯝ ꯑꯩꯒꯤ ꯐꯤꯔꯣꯜ ꯑꯩ ꯁꯨꯒꯅꯤ ꯑꯗꯨꯒ ꯑꯩꯒꯤ ꯄ꯭ꯂꯦꯠ ꯑꯩ ꯐꯦꯡꯒꯅꯤ ꯑꯗꯨꯒ ꯆꯥꯛ ꯆꯥꯛ ꯌꯦꯟꯁꯥꯡꯁꯨ ꯊꯣꯡꯒꯅꯤ ꯃꯔꯛ ꯃꯔꯛꯇ
ꯑꯗꯣ ꯍꯧꯖꯤꯛꯇꯤ ꯅꯪꯅ ꯇꯧꯕꯒꯤꯅꯦꯕ ꯅꯪ ꯅꯨꯄꯤ ꯂꯥꯛꯈ꯭ꯔꯗꯤ ꯅꯪꯗꯣ ꯅꯪꯒꯤ ꯋꯥꯈꯜꯗꯣ ꯑꯣꯠꯂꯛꯀꯅꯤ ꯍꯥꯏꯕ ꯍꯥꯏꯗꯤ ꯅꯪꯒꯤ ꯅꯨꯄꯤꯅ ꯂꯣꯏꯅ ꯊꯕꯛ ꯇꯧꯕꯤꯔꯕꯅꯤꯅ
ꯄꯁꯦ ꯃꯤ ꯑꯗꯨ
ꯊꯥꯖꯅꯤꯡꯉꯥꯏ ꯋꯥꯠꯂꯤꯀꯣ ꯅꯪ ꯑꯦ ꯐꯩꯌꯦ ꯑꯩ ꯅꯪꯉꯣꯟꯗ ꯐꯠꯇꯦ ꯍꯥꯏꯕ ꯅꯠꯇꯦ ꯑꯗꯨꯝ
ꯎꯝ ꯑꯣꯏꯈ꯭ꯔꯁꯦꯗꯅ ꯑꯗꯨꯗꯤ ꯏꯕꯥꯅꯤ ꯑꯣꯏꯔꯁꯦ ꯑꯗꯨꯗꯤ ꯍꯥ
ꯑꯩ ꯑꯩꯗꯤ ꯑꯣꯏꯕ ꯌꯥꯔꯣꯏ
ꯀꯩꯒꯤ ꯎꯝ
ꯑꯩ ꯑꯣꯏꯕ ꯌꯥꯔꯣꯏ
ꯑ ꯑꯦ ꯔꯤꯖꯥꯕ ꯊꯥꯝꯈ꯭ꯔꯦ ꯍꯥꯏꯕ꯭ꯔꯣ
ꯅꯠꯇꯦ ꯅꯪ ꯑꯗꯨ ꯑꯣꯏꯅꯤꯡꯕ꯭ꯔꯣ
ꯑꯣꯏꯅꯤꯡꯉꯦ
ꯑꯣꯏꯔꯁꯨ ꯌꯥꯔꯕꯣ ꯍꯥꯏꯁꯦ
ꯎꯝ ꯎꯝ ꯌꯥꯔꯦ
ꯑꯁ ꯊꯨ ꯃꯥꯜꯂꯦꯍꯦ ꯁꯤꯗꯤ
ꯎꯝ ꯍꯧꯖꯤꯛꯁꯨ ꯌꯥꯏ ꯍꯌꯦꯡꯁꯨ ꯌꯥꯏ ꯍꯟꯆꯤꯠꯁꯨ ꯌꯥꯏ
ꯀꯔꯤꯕꯣ ꯑꯣꯏꯅꯤꯡꯉꯥꯏꯔꯣ
ꯍꯣꯏ ꯍꯣꯏ ꯍꯣꯏ ꯑꯩꯒꯤ ꯏꯇꯨ ꯑꯣꯏꯅꯕ ꯅꯣꯛꯅꯤꯡꯉꯦ
ꯎꯝ
ꯊꯨ ꯃꯜꯂꯁꯨ ꯑꯗꯨꯝ ꯇꯞꯇ ꯇꯞꯅ ꯑꯗꯨꯝ ꯆꯥꯅꯔꯛꯀꯅꯤꯗ
ꯑꯩꯁ ꯑꯩꯗꯤ ꯑꯗꯨꯒꯨꯝꯕꯗꯣ ꯌꯥꯔꯣꯏ ꯑꯩꯗꯤ ꯑꯩꯗꯤ ꯀꯩꯅꯣꯝꯃ ꯌꯥꯝ ꯇꯧꯕꯅꯦ
ꯀꯔꯤ
ꯅꯤꯡꯉꯥꯏ ꯑꯩꯗꯤ ꯅꯤꯡꯉꯥꯏ ꯌꯥꯝ ꯀꯟꯕꯅꯦ ꯑꯩꯗꯤ ꯑꯩꯗꯤ ꯁꯤ ꯇꯧꯑꯣ ꯍꯥꯏꯔꯒ ꯇꯧꯕꯤꯗ꯭ꯔꯗꯤ ꯑꯁ ꯖꯥꯠ ꯖꯥꯠ ꯇꯧꯔꯛꯀꯅꯤ
ꯎꯝ ꯍꯩꯒꯗꯧ ꯃꯥꯟꯗꯦꯗ ꯅꯥꯈꯣꯟꯁꯤꯒ ꯅꯥꯈꯣꯟꯁꯤꯒ ꯗꯤꯃꯥꯟ ꯌꯥꯝ ꯀꯔꯤ ꯍꯥꯏꯗꯣꯏꯅꯣ ꯀꯣꯃꯟꯗꯤꯡ ꯌꯥꯝ ꯑꯣꯏꯗꯧ ꯃꯥꯟꯗꯦꯗ ꯃꯤ ꯌꯥꯝ ꯐꯥꯒꯗꯧꯕ ꯃꯥꯜꯂꯦ
ꯍꯣꯏꯅꯦ ꯑꯗꯨ ꯍꯥꯏꯔꯁꯤꯅꯦ ꯑꯗꯣ ꯑꯩ ꯍꯧꯖꯤꯛ ꯍꯧꯖꯤꯛ ꯏꯕꯥꯅꯤ ꯂꯩꯃꯤ ꯅꯥꯔꯦꯅ ꯈꯜꯂꯁꯦꯕꯀꯣ
ꯎꯝ
ꯑꯗꯣ ꯍꯧꯖꯤꯛ ꯑꯩ ꯑꯗꯨ ꯆꯥꯅꯤꯡꯉꯦ ꯍꯥꯏꯔꯀꯥꯟꯗ ꯁꯠ ꯂꯩꯔꯛꯇ꯭ꯔꯗꯤ ꯑꯗꯨꯝ ꯌꯨꯝꯗꯣ ꯀꯥꯡꯀꯣꯡ ꯆꯥꯏꯔꯦ ꯑꯗꯨ ꯅꯪ ꯌꯥꯒꯗ꯭ꯔꯣ
ꯑꯦ ꯂꯣꯏꯔꯦꯍꯦ ꯑꯗꯨꯗꯤ ꯌꯦꯡꯔꯁꯤ ꯁꯤ ꯍꯣꯏ ꯃꯑꯣꯡꯗꯣ ꯌꯦꯡꯁꯤ
ꯌꯦꯡꯕ ꯌꯥꯕ
ꯌꯥ ꯂꯩꯃꯤꯟꯅꯕ ꯌꯥꯔꯣꯏ ꯍꯥꯏꯔꯗꯤ ꯑ ꯅꯌꯨꯝ ꯆꯠꯈ꯭ꯔꯣ ꯑꯃꯨꯛ ꯊꯤꯟꯗꯣꯛꯇꯣꯏꯔꯣ
ꯑꯦ ꯊꯤꯟꯗꯤ ꯊꯤꯜꯂꯔꯣꯏ ꯑꯗꯨꯝ ꯑꯗꯨꯝ ꯑꯥ
ꯎꯝ ꯀꯔꯤ ꯇꯧꯒꯗꯧꯕ
ꯊꯦꯝꯒꯅꯤ
ꯊꯦꯝꯕ ꯑꯩꯁ ꯅꯪ ꯊꯦꯝꯕ ꯍꯩꯒꯗꯕ ꯃꯥꯟꯂꯦ
ꯎꯝ ꯐꯖꯅ ꯊꯦꯝꯃꯒ ꯑꯗꯨꯝ ꯂꯩꯥꯊꯍꯟꯒꯅꯤ ꯁꯨꯃꯥꯏ ꯇꯧꯒꯅꯣ ꯍꯩꯒꯅꯤ ꯁꯤꯟ ꯂꯩꯕꯕꯨ ꯋꯥ ꯉꯥꯡꯅꯉꯥꯏ
ꯑꯦ
ꯁꯨꯃꯥꯏꯅ ꯇꯧꯒꯅꯣ ꯑꯁꯨꯃꯥꯏ ꯇꯧꯕꯤꯔꯒꯦ ꯍꯌꯦꯡꯗꯤ ꯍꯪꯆꯤꯠꯇꯤ ꯑꯁꯨꯃꯥꯏꯅ ꯇꯧꯕꯤꯔꯒꯦ ꯉꯁꯤꯒꯤꯗꯤ ꯀꯣꯛ ꯄꯤꯈ꯭ꯔꯣꯅ
ꯎꯝ ꯑꯗꯨꯒ ꯂꯩꯁꯨ ꯂꯩꯕꯤꯔꯣꯏꯗꯕ
ꯑꯩꯗꯤ ꯂꯩꯔꯛꯀꯅꯤꯌꯦ ꯍꯌꯦꯡ ꯍꯪꯆꯤꯠ ꯉꯁꯤ ꯉꯁꯤ ꯎꯝ ꯉꯁꯤ ꯅꯪꯗ꯭ꯔꯁꯨ ꯇꯨ ꯉꯁꯤ ꯁꯪꯁ ꯑꯥ ꯁꯪꯗ꯭ꯔꯁꯨ
ꯎꯝ ꯑꯗꯨ ꯁꯪꯒꯗꯕꯅꯤꯅꯦ
ꯑꯩ ꯑꯩꯒꯤ ꯊꯕꯛ ꯂꯩꯔꯗꯤ ꯁꯪ ꯁꯪꯕ ꯌꯥꯔꯣꯏꯗ
ꯑꯩꯁꯨ ꯅꯪ ꯊꯕꯛ ꯂꯩꯔꯗꯤ ꯗꯤꯃꯥꯟ ꯇꯧꯔꯣꯏꯗꯅ
ꯍꯣꯏ ꯍꯣꯏ ꯍꯣꯏ ꯈꯪꯉꯦ ꯈꯪꯉꯦ
ꯑꯗꯨꯅꯤꯗꯅ
ꯑꯦ ꯑꯩꯒꯤ ꯅꯨ ꯄꯤꯕꯨ ꯀꯅꯥꯅ ꯀ꯭ꯔꯃꯥꯏꯅ ꯑꯩ ꯑꯩꯒꯤ ꯅꯨꯄꯤꯅ ꯎꯝ ꯍꯥꯏꯕꯕꯨ ꯀꯔꯃꯥꯏꯅ ꯑꯩ ꯎꯝ ꯈꯪꯗꯦꯍꯦ ꯅꯣꯏ ꯃꯅꯤꯄꯨꯔꯤꯁꯨ
ꯑꯁ ꯅꯪꯖꯤꯗꯤ ꯖꯥꯠ ꯖꯥꯠ ꯌꯥꯝ ꯉꯥꯡꯉꯦ ꯅꯨꯡꯁꯤꯕꯨ ꯅꯨꯡꯁꯤꯔꯛꯈ꯭ꯔꯦꯗ ꯑꯩꯗꯤ
ꯑꯩꯗꯤ ꯑꯁꯨꯃꯥꯏꯅ ꯃꯤ ꯌꯥꯝ ꯐꯕꯅꯦ ꯅꯪꯁꯨ ꯌꯥꯝ ꯐꯔꯝꯒꯅꯤ
ꯅꯪꯁꯦ ꯌꯥꯝ ꯐꯗꯤ ꯐꯗꯧ ꯃꯥꯜꯂꯦ ꯑꯗꯨ ꯀꯔꯤꯅꯣꯃꯗꯤ ꯇꯧꯕ ꯃꯥꯜꯂꯦ
ꯅꯤꯡꯉꯥꯏ ꯀꯟꯒꯗꯧ ꯃꯥꯂꯦ ꯍꯥꯏꯌꯣ
ꯅꯨꯄꯥ ꯍꯥꯏꯕꯁꯤꯗꯤ ꯃꯆꯤꯟꯗꯅ ꯈꯣꯏꯍꯤ ꯇꯩꯔꯒ ꯅꯨꯄꯤꯕꯨ ꯌꯥꯝ ꯊꯦꯝꯕ ꯍꯩꯕ ꯃꯤꯁꯦ
ꯎꯝ
ꯑꯁꯦꯡꯕꯗ ꯀꯔꯤ ꯀꯔꯤꯅꯣ ꯌꯥꯝ ꯇꯧꯋꯦ ꯍꯥꯏꯕꯅꯦ
ꯑꯂꯦ ꯅꯨꯄꯥ ꯍꯥꯏꯕꯁꯦ ꯃꯈꯟ ꯌꯥꯝ ꯌꯥꯝꯕꯅꯦ
ꯃꯈꯟ ꯌꯥꯝꯃꯦ ꯑꯗꯨꯅ ꯅꯨꯄꯤꯁꯨ ꯃꯈꯜ ꯌꯥꯝꯃꯦ ꯑꯗꯨ ꯑꯣꯏꯔꯁꯨ ꯑꯌꯥꯝꯕꯁꯤꯅ ꯑꯗꯨ ꯇꯧꯒꯜꯂꯦ ꯍꯥꯏꯔꯤꯗꯅ ꯃꯤ ꯑꯈꯪ ꯑꯍꯩꯁꯤ ꯁꯤꯡꯅ ꯍꯥꯏꯕꯗꯣ ꯑꯗꯨꯅꯤꯗꯥ ꯑꯗꯨ ꯑꯣꯏꯔꯁꯦ ꯅꯪꯗꯤ ꯃꯤ ꯌꯥꯝ ꯐꯕꯅꯦꯗ ꯈꯪꯉꯦꯗ ꯋꯥ ꯉꯥꯡꯁ ꯁꯉꯥꯡꯁꯨ ꯌꯥꯝ ꯏꯪ ꯇꯞꯄꯦ ꯋꯥꯁꯨ ꯉꯥꯡꯕ ꯌꯥꯝ
ꯉꯔꯥꯡ ꯅꯍꯥꯟ ꯈꯛꯇ ꯍꯜ
ꯑꯁꯦꯡꯕꯅꯦ ꯃꯤ ꯍꯥꯏꯁꯤꯗꯤ ꯃꯤ ꯐꯕ ꯐꯠꯇꯕ ꯍꯥꯏꯁꯤꯗꯤ ꯑꯗꯨꯝ ꯉꯪ ꯅꯥꯔꯒ ꯑꯗꯨꯝ ꯈꯪꯉꯤꯗꯅ ꯃꯥꯒꯤ ꯋꯥꯉꯥꯡ ꯁꯉꯥꯡꯗ ꯒꯤ ꯑꯁꯤ ꯃꯤꯁꯦ ꯐꯩꯌꯦ ꯐꯠꯇꯦ ꯍꯥꯏꯕꯁꯦ
ꯎꯝ
ꯅꯠꯇ꯭ꯔꯥ
ꯍꯣꯏ ꯍꯣꯏ ꯈꯪꯕꯅꯦ ꯈꯪꯕꯅꯦ ꯑꯗꯨ ꯑꯩ ꯑꯩꯗꯤ ꯌꯥꯝ ꯐꯠꯇꯕꯅꯦꯗ ꯑꯦ ꯑꯩꯒꯤ ꯆꯤꯟꯁꯨ ꯈꯣꯏꯍꯤ ꯇꯩꯕꯅꯦ
ꯈꯣꯏꯍꯤ ꯇꯩꯕ ꯃꯥꯜꯂꯦꯕꯣ ꯅꯪꯒꯤꯁꯦ
ꯐꯖꯅ ꯇꯩ ꯇꯩꯕꯅꯦ ꯉꯁꯥꯏ ꯑꯩ
ꯑꯣ ꯑꯣ ꯆꯥꯔꯝꯃꯅꯤ ꯂꯣꯏꯅ
ꯃꯤ ꯌꯥꯝ ꯐꯗꯕꯅꯦ ꯑꯩꯁꯦ
ꯎꯝ ꯅꯨꯡꯗꯥꯡ ꯍꯧꯖꯤꯛꯇꯤ ꯅꯨꯡ ꯅꯨꯡꯗꯥꯡ ꯀꯨꯝꯃꯅꯤ ꯑꯗꯨ ꯀꯔꯤ ꯏꯟꯖꯥꯡ ꯊꯣꯡꯒꯦꯔꯣ
ꯍꯧꯔꯦꯟꯁꯦ ꯑꯩꯁꯦ ꯍꯣꯔꯦꯟ ꯉꯁꯤ ꯀꯔꯤ ꯀꯔꯤ ꯂꯩꯕ꯭ꯔꯣ ꯁꯦꯕꯣꯠ ꯑꯃ ꯑꯃꯁꯨ ꯂꯩꯌꯦ ꯁꯦꯕꯣꯜ ꯂꯩꯌꯦ ꯑꯗꯨꯒ ꯚꯤꯖꯤꯇꯦ ꯀꯔꯤ ꯀꯔꯤꯔꯣ
ꯀꯩꯅꯣ ꯂꯣꯏꯃ ꯂꯩꯕ ꯃꯈꯩ ꯂꯣꯏ ꯊꯣꯡꯖꯟꯒꯦ ꯍꯥꯏꯔꯣ ꯑꯗꯨꯗꯣ ꯆꯝꯐꯨꯠ ꯆꯥꯎ ꯀꯣ ꯂꯦꯗꯤꯁ ꯐꯤꯡꯒꯔꯗꯣ ꯆꯝꯐꯨꯠ ꯆꯥꯍꯥꯎꯕ ꯆꯝꯐꯨꯠ ꯍꯥꯎꯕꯅꯦꯕ
ꯑꯣꯀꯦ ꯎꯝ ꯀꯩꯅꯣꯗꯤ ꯁꯦꯕꯣꯗꯤ
ꯁꯦꯕꯣꯠꯇꯤ ꯈꯪꯗꯦ